ꯑꯄ ꯑꯄ
ꯆꯥꯛ ꯆꯥꯔꯕꯣ꯫
ꯑꯁ ꯉꯥꯟꯃꯟꯈ꯭ꯔꯦꯍꯦ ꯅꯪꯁꯨ ꯑꯩꯈꯣꯏꯗ ꯆꯥꯛ ꯆꯥꯔꯕ ꯍꯪꯉꯛꯑꯗꯤ ꯀꯥꯏꯗꯒꯤ ꯑꯩꯈꯣꯏꯒꯤꯗꯤ ꯕ꯭ꯔꯦꯛꯐꯥꯁ ꯐꯧ ꯆꯥꯗ꯭ꯔꯤꯗ ꯌꯥꯝ ꯀꯟꯅ ꯁꯦꯝꯃꯤ ꯕ꯭ꯔꯦꯛꯐꯥꯁ
ꯀꯩꯀꯩ ꯆꯥꯗꯨꯢꯕ
ꯌꯦꯔꯨꯝ ꯐꯨꯠꯄ ꯂꯣꯏꯔꯦ ꯑꯗꯨꯒ ꯇꯣꯔꯕꯣꯠꯇꯣ ꯁꯣꯏꯕ ꯂꯣꯏꯔꯦ ꯑꯗꯨꯒ ꯊꯥꯡꯒꯠꯀꯦꯅ ꯇꯧꯔꯀꯥꯟꯗ ꯃꯩꯗꯨ ꯕꯦꯔꯥ ꯇꯧꯔꯛꯇꯅ ꯁꯦꯝꯃꯤ ꯈꯣꯏꯗꯥꯅ
ꯎꯝ ꯊꯥꯗꯤ ꯊꯥꯒꯠꯇ꯭ꯔꯤ ꯑꯗꯨꯗꯤ
ꯆꯥꯛ ꯊꯥꯒꯠꯇ꯭ꯔꯤꯗ ꯑꯩꯈꯣꯏ ꯀꯩꯅꯣ ꯇꯧꯗꯦꯌꯦ ꯉꯔꯥꯡꯒꯤꯕꯥꯎ ꯇꯨꯝꯗ꯭ꯔꯦ ꯍꯥꯏꯇꯥꯔꯦ ꯉꯔꯥꯡ ꯑꯍꯤꯡ ꯄꯨꯡ ꯑꯃ ꯃꯈꯥꯏꯃꯨꯛ ꯇꯥꯔꯝꯃꯅꯤ ꯑꯩꯈꯣꯏꯅ ꯆꯥꯛ ꯆꯥꯏꯗꯣ ꯇꯨꯝꯕ ꯆꯪꯕꯗꯗꯤ ꯄꯨꯡ ꯑꯅꯤ ꯍꯦꯜꯂꯦ ꯊꯕꯛ ꯂꯣꯏꯔꯛꯄꯗ ꯀꯥꯏꯗꯒꯤ ꯈꯨꯊꯦꯛ ꯑꯝ ꯇꯧꯔꯦꯕ ꯊꯕꯛꯇꯣ ꯁꯟꯗ꯭ꯌꯥꯗꯒꯤ ꯍꯧꯔꯛꯄꯗꯨꯅ ꯑꯌꯨꯛꯇꯕꯨꯗꯤ ꯇꯧꯈ꯭ꯔꯕ ꯁꯨꯈ꯭ꯔꯕ ꯑꯗꯨꯒꯅꯦ ꯃꯤꯒꯤ ꯑꯃꯨꯛ ꯈꯨꯗꯛꯇ ꯄꯣꯠ ꯍꯥꯏꯖꯤꯜꯂꯛꯇꯅꯅꯦ ꯗ꯭ꯔꯖꯟ ꯌꯥꯡꯈꯩꯃꯨꯛ ꯄꯤꯌꯣꯅ ꯍꯥꯏꯖꯤꯜꯂꯛꯇꯅ ꯑꯃꯨꯛ ꯁꯟꯗꯤꯌꯥ ꯋꯥꯏꯔꯝꯗꯒꯤ ꯀꯣꯝꯄꯥꯛ ꯑꯆꯧꯕ ꯑꯃ ꯊꯤꯠꯂꯦ ꯑꯗꯨꯗꯨꯒ ꯑꯃꯨꯛ ꯈꯣꯏꯗꯥꯒ ꯑꯩꯒꯁꯦ ꯃꯩ ꯑꯅꯤ ꯄꯥꯔꯒꯀꯣ ꯁꯤꯡ ꯊꯥꯒꯠꯂꯒ ꯇꯧꯔꯒ ꯑꯩꯅ ꯃꯨꯜꯍꯜꯂꯦ ꯃꯥꯅ ꯍꯧꯔꯦ ꯑꯗꯨꯒ ꯇꯧꯔꯒ ꯊꯕꯛꯁꯦ ꯂꯣꯏꯕꯗꯗꯤ ꯄꯨꯡ ꯕꯥꯔꯣ ꯍꯦꯜꯂꯦꯕ ꯑꯗꯒꯤ ꯑꯃꯨꯛ ꯍꯧꯔꯦꯛ ꯊꯧꯔꯥꯡ ꯃꯌꯥꯝꯒꯤ ꯊꯕꯛꯅꯤ ꯑꯃꯨꯛ ꯏꯔꯨꯖ ꯃꯥꯏꯊꯖꯕ ꯌꯥꯔꯤꯕ ꯑꯗꯒꯤ ꯑꯃꯨꯛ ꯏꯔꯨꯖꯔꯦ ꯂꯣꯏꯔꯒ ꯆꯥꯛ ꯏꯁꯤꯡ ꯆꯥꯕꯗꯗꯤ ꯄꯨꯡ ꯑꯃ ꯃꯈꯥꯏ ꯇꯥꯔꯦ ꯍꯥꯏꯁꯤꯅꯤ ꯇꯨꯝ ꯆꯪꯕꯗ ꯄꯨꯡ ꯑꯅꯤ ꯍꯦꯜꯂꯦ
ꯈꯔ ꯈꯔ ꯇꯧ ꯌꯥꯗꯕ ꯑꯗꯣ ꯆꯥꯛ ꯆꯥꯗ꯭ꯔꯤꯗ ꯂꯣꯏꯕꯨꯗꯤ ꯂꯣꯏꯔꯦ ꯑꯩꯈꯣꯏ ꯕꯥ ꯆꯥꯅꯤꯡꯗ꯭ꯔꯤꯅ ꯃꯥ ꯊꯕꯛ ꯆꯠꯀꯗꯕ
ꯀꯩꯀꯩ ꯊꯣꯡꯈ꯭ꯔꯕ ꯑꯗꯨꯗꯤ
ꯍꯋꯥꯢꯁꯥꯡꯕꯤ ꯀꯩꯅꯣ ꯉꯥ ꯃꯀꯣꯛ ꯀꯩꯀꯩ ꯊꯥꯛꯁꯤꯜꯂꯒ ꯊꯣꯡꯉꯦ ꯑꯗꯒꯤ ꯆꯨꯖꯥꯛ ꯆꯥꯛꯍꯥꯎ ꯆꯨꯖꯥꯛ ꯑꯃꯨꯕꯗꯣ ꯆꯥꯛꯍꯧ ꯆꯨꯖꯥꯛꯇꯣ ꯇꯧꯔꯒ ꯈꯔ ꯉꯧꯔꯦ ꯃꯣꯔꯣꯛ ꯃꯦꯞꯄ ꯑꯃ ꯍ ꯀꯩꯗꯧꯔꯤꯅꯣ ꯍꯜꯂꯣ ꯇꯥꯕꯔꯣ ꯍꯜꯂꯣ